ꯑꯩꯕꯨ ꯅꯨꯡꯁꯤꯗ꯭ꯔꯦ
ꯀꯩꯕ
ꯀꯩ ꯊꯝꯕꯅꯣ ꯅꯪ ꯑꯩꯕꯨ ꯅꯨꯡꯁꯤꯗ꯭ꯔꯦ
ꯍꯣꯏ
ꯀꯣꯜ ꯂꯥꯏꯅꯤꯅ ꯀꯛꯇ ꯀꯛꯑꯦ ꯐꯣꯟ ꯔꯤꯆꯥꯔꯖꯖꯨ ꯂꯣꯏꯔꯅꯦ ꯍꯌꯦꯡ ꯑꯩꯁꯨ ꯑꯃꯨꯛ
ꯑꯠꯆꯥ ꯀꯅꯥꯅ ꯀꯥꯞꯄꯤꯗꯣꯏꯅꯣ ꯑꯗꯨꯗꯤ ꯑꯃꯨꯛꯀ
ꯍꯥ
ꯀꯅꯥꯅ ꯀꯥꯞꯄꯤꯗꯣꯏꯅꯣ ꯑꯃꯨꯛꯀ
ꯌꯨꯝ ꯃꯤꯗ ꯍꯪꯗꯣꯏꯅꯦ ꯀꯩꯅꯣ
ꯁꯦꯁ
ꯐꯥꯒꯤ ꯇꯧꯅꯤꯗ ꯀꯔꯤ ꯍꯪꯒꯦꯔꯣ ꯏꯟꯗꯤꯄꯦꯟꯗꯦꯟ ꯑꯥꯏ ꯑꯦꯝ ꯅꯣꯠ ꯗꯤꯄꯦꯟꯗꯦꯟꯠ ꯑꯦꯠ ꯑꯦꯅꯤꯋꯥꯟ ꯑꯦꯛꯁꯦꯞ ꯃꯥꯏ ꯒꯔꯜ ꯑꯩ ꯅꯨꯄꯤꯗ ꯍꯪꯕ ꯇꯥꯔꯦꯗꯅ ꯑꯃꯨꯛ
ꯑꯣꯏꯗꯕ
ꯅꯣꯏ ꯇꯤꯞꯁ ꯐꯪꯕ ꯍꯧꯗ꯭ꯔꯤꯕꯣ
ꯀꯥꯏꯗꯒꯤ ꯊꯕꯛ ꯇꯧꯗꯕꯗꯨꯕꯨ
ꯅꯪ ꯍꯩꯇꯦꯗ ꯅꯪ
ꯀꯩ ꯀꯩ
ꯐꯪꯕꯟꯗ꯭ꯔ ꯑꯩ ꯕꯦꯛꯒꯥꯎꯟ ꯃꯈꯣꯟ ꯇꯥꯕ꯭ꯔꯥ ꯍꯥ
ꯀꯔꯤꯅꯣ ꯅꯪ ꯅꯪꯒꯤ ꯃꯈꯣꯟ ꯊꯨꯅ ꯊꯨꯅ ꯉꯥꯡꯉꯥ ꯂꯩꯌꯦ
ꯃꯄꯥꯟꯒꯤ ꯃꯈꯣꯟ ꯇꯥꯕ꯭ꯔꯥ
ꯀꯩ ꯍꯥꯏꯕ
ꯑꯩꯒꯤ ꯕꯦꯛꯒꯥꯎꯟ ꯃꯈꯣꯟ ꯇꯥꯕ꯭ꯔꯕꯥ
ꯇꯥꯗꯦ
ꯅꯣꯏ ꯃꯄꯥꯟꯊꯣꯛꯑꯒ ꯌꯥꯝ ꯅꯣꯏꯖꯤ ꯇꯧꯕꯒꯨꯝ ꯇꯧꯋꯦꯕ ꯃꯄꯥꯟꯗꯗꯤ
ꯀꯩꯕꯥ
ꯌꯥꯝ ꯅꯣꯏꯖꯤ ꯇꯧꯕꯒꯨꯝ ꯇꯧꯋꯦꯕ ꯃꯄꯥꯟꯗ
ꯅꯪ ꯃꯄꯥꯟ ꯊꯣꯛꯄ꯭ꯔꯥ
ꯍꯣ
ꯁꯥꯟꯅꯕ ꯍꯧꯖꯤꯛꯄꯥꯟꯊꯣꯛꯏꯗꯣ
ꯁꯥꯏ ꯃꯄꯥꯟꯗꯗꯤ ꯌꯥꯝ ꯁꯥꯏ
ꯃꯅꯨꯡꯗ ꯏꯪꯉꯤꯗꯨꯕꯨ ꯅꯣꯏ ꯑꯦꯁꯤ ꯍꯥꯞꯇꯦ ꯍꯥꯏꯕ ꯅꯠꯇ꯭ꯔꯣ ꯍꯥꯞꯄ꯭ꯔꯥ
ꯌꯦꯁ
ꯆꯥ ꯀꯩꯗꯧꯅꯤ ꯗꯨꯗꯤ ꯃꯝꯃꯕ꯭ꯔ ꯅꯣꯏꯗ
ꯃꯝꯈꯤꯔꯣꯏ ꯍꯣꯔꯦꯟ ꯄꯨꯡ ꯀꯌꯥ ꯇꯥꯔꯦ ꯍꯧꯖꯤꯛ ꯁꯤꯛꯁ ꯁꯚꯦꯟ ꯐꯥꯎꯗꯤ ꯉꯥꯟꯈꯤꯅꯤꯗ꯫
ꯑꯣ
ꯁꯤꯗꯤ ꯁꯨ ꯗꯦꯜꯂꯤꯒꯤ ꯋꯗꯔꯒ ꯃꯅꯥꯥꯏꯗ ꯋꯥꯏꯠ ꯇꯧꯋ ꯂꯩꯕꯗꯨꯗꯨꯝ
ꯎꯝ
ꯄꯨꯡ ꯇꯔꯥꯃ ꯀ ꯀꯥ ꯁꯤꯠꯂꯦ ꯍꯣꯏ
ꯅꯨꯡꯁꯤꯠꯇꯤ ꯏꯪꯕ꯭ꯔ ꯁꯥꯕ ꯑꯗꯨꯗꯤ
ꯁꯥꯏꯁꯥꯏ
ꯍꯥꯞ ꯍꯥꯞ ꯇꯧꯕ꯭ꯔ ꯆꯨꯝꯅ ꯁꯥꯕ ꯅꯠꯇꯕ ꯅꯥꯕꯁꯨ ꯌꯥꯎꯕ꯭ꯔꯥ
ꯅꯕꯃꯥꯛꯇꯤ ꯇꯧꯗꯦ ꯍꯣꯏ ꯅꯨꯡ ꯅꯨꯡꯊꯤꯟꯒꯤꯗꯤ ꯑꯥꯐꯇꯔꯅꯨꯟꯒꯤ ꯅꯨꯡꯁꯥ ꯗꯥꯔꯦꯛ ꯄꯥꯜꯂꯗꯤ ꯅꯥꯌꯦꯗꯅ
ꯎꯝ
ꯃꯣꯏꯒꯤꯁꯦ ꯑꯩꯅ ꯋꯥꯔꯤ ꯉꯥꯡꯕ ꯈꯨꯡꯒꯥꯡꯁꯦ ꯀꯦꯆ ꯑꯞꯗꯤ ꯇꯧꯗꯤ ꯇꯧꯕ ꯉꯝꯒꯗꯧꯕ ꯖꯥꯠꯂꯀꯣ ꯑꯩꯅ ꯏꯁ꯭ꯄꯤꯠꯇ ꯉꯥꯡꯉꯤꯁꯦ
ꯏꯪꯂꯤꯁꯗꯔꯣ
ꯑꯩꯅ ꯃꯩꯇꯩꯂꯣꯟ ꯉꯥꯡꯕꯗꯣ
ꯑꯦꯍ ꯀꯃꯥꯏ ꯉꯝꯃꯣꯏꯒꯦꯔꯥ
ꯃꯣꯏ ꯐꯥꯎꯕ ꯒ꯭ꯌꯥꯟ ꯇꯥꯗꯅ ꯂꯩꯅꯤꯃꯨꯛ
ꯎꯝ
ꯄꯩꯁꯥ ꯂꯩꯇ꯭ꯔ ꯂꯩꯕ ꯀꯥꯟꯁꯤꯗ ꯃꯣꯏ ꯏꯃꯥꯅ ꯑꯃꯨꯛ ꯄꯩꯁꯥ ꯊꯥꯔꯛꯎꯍꯦ ꯂꯤꯁꯤꯡ ꯃꯉꯥꯃꯨꯛ ꯒ꯭ꯌꯥꯁ ꯁꯤꯂꯤꯟꯗꯔ ꯂꯧꯅꯤꯡꯉꯥꯏ
ꯏꯍꯤ
ꯂꯤꯁꯤꯡ ꯂꯤꯁꯤꯡ ꯃꯉꯥꯅꯤ ꯍꯥꯏꯕꯅꯦꯀꯣ
ꯈꯪꯗꯦ ꯒꯦꯁ ꯁꯤꯂꯤꯟꯗꯔꯅꯤ ꯑꯗꯨ ꯀꯩ ꯀꯩꯩꯅꯣ ꯂꯧꯒꯦ ꯂꯤꯁꯤꯡ ꯃꯉꯥ ꯊꯥꯕꯤꯔꯝꯃꯣꯅ ꯍꯥꯏꯔꯛꯄ ꯑꯃꯨꯛ
ꯎꯝ
ꯁꯤꯗꯤ ꯃꯤꯒꯤ ꯕꯀꯤꯒ ꯄꯤꯅꯤꯡꯉꯥꯏ ꯌꯥꯝ ꯂꯩ ꯂꯩ ꯂꯩꯕ ꯀꯥꯟꯁꯤꯗ
ꯀꯩꯒꯤꯕꯀꯤ
ꯈꯣꯏ ꯁꯥꯏꯒꯤ ꯕꯥꯀꯤ ꯅꯪꯒꯤ ꯕꯀꯤ ꯕꯀꯤ ꯀꯌꯥ ꯂꯩꯅꯦꯕ
ꯀꯔꯤ ꯕꯥꯀꯤꯅꯣ ꯂꯩꯇꯦ
ꯅꯪꯉꯣꯟ ꯃꯤꯉꯣꯟꯗ ꯄꯩꯁꯥ ꯄꯤꯅꯤꯡꯉꯥꯏ ꯂꯩꯕ ꯅꯠꯇ꯭ꯔꯣꯅꯪ
ꯍꯦ
ꯑꯗꯨꯒ ꯅꯍꯥꯟ ꯅꯨꯄꯤꯗꯣ
ꯅꯣꯏꯂꯥꯛꯃꯤꯟꯅꯕꯗꯣ
ꯍꯣꯏ
ꯑꯣ
ꯑꯗꯨꯁꯨ ꯃꯥꯁꯨ ꯗꯦꯜꯍꯤ ꯂꯛꯅꯤꯉꯥꯏ ꯃꯤꯉꯣꯟꯗꯩ ꯄꯩꯁꯥ ꯋꯥꯏꯔ ꯂꯛꯑꯦꯌꯦ ꯃꯥꯁꯨ
ꯑꯣ
ꯑꯗꯨꯒꯤ ꯑꯩꯉꯣꯟꯗ ꯄꯤꯁ ꯂꯤꯁꯤꯡ ꯇꯔꯥ ꯃꯇꯦꯡ ꯄꯥꯡꯕꯤꯔꯣ ꯇꯧꯔꯛꯄꯅꯤ ꯅꯪ ꯫ ꯊꯦꯡꯅꯕꯗ ꯉꯥꯏꯔꯤ ꯑꯗꯨꯃꯥꯏꯅ ꯍꯪꯕ ꯉꯝꯕꯗꯣ ꯎꯝ ꯔꯤꯆꯥꯔꯖ ꯀꯥꯞꯅꯕ ꯐꯣꯟ ꯕꯦꯂꯦꯟꯁ ꯀꯥꯞꯅꯐꯥꯎ ꯄꯩꯁꯥ ꯂꯩꯇꯔ ꯂꯩꯕ ꯀꯥꯟꯁꯤꯗ꯫ ꯃꯣꯏꯗ ꯂꯥꯛꯑꯣ ꯍꯥꯏꯕꯗꯨ ꯑꯗꯨꯏ ꯄꯩꯁꯥ ꯋꯥꯏꯒꯦꯅ ꯍꯥꯏꯕ ꯑꯣꯏꯔꯝꯅꯤ ꯀꯅꯥ ꯈꯪꯉꯤ
ꯑꯗꯨ ꯅꯠꯇꯦ ꯀꯩꯀꯩ ꯖꯥꯠ ꯖꯥꯠ ꯇꯧꯔꯗꯤ ꯀꯤꯖꯩ
ꯖꯥꯠ ꯖꯥꯠ ꯍꯥꯏꯗꯤ
ꯂꯥꯛꯑꯣ ꯍꯥꯏꯔꯒ ꯂꯥꯛꯑꯒ
ꯀꯩ꯫
ꯂꯥꯛꯑꯣ ꯍꯥꯏꯔꯒ ꯂꯥꯛꯑꯒ ꯐꯥꯈ꯭ꯔꯗꯤ ꯀꯩꯗꯧꯅꯤ?
ꯑꯦ ꯃꯣꯏ ꯅꯨꯄꯤꯁꯤꯡꯅ ꯑꯩꯕꯨ ꯐꯥꯔꯤꯅꯤꯀꯣ
ꯑꯦ ꯃꯣꯏꯅ ꯗꯥꯏꯔꯦꯛ ꯐꯥꯗ꯭ꯔꯁꯨ
ꯇꯧꯔꯣꯏ ꯇꯧꯔꯣꯏ ꯑꯗꯨꯒꯨꯝꯕꯗꯤ ꯑꯩꯈꯣꯏ꯫ ꯏꯄꯨꯏ ꯃꯁꯦꯟꯅꯦ ꯃꯣꯏꯅ ꯐꯔꯁꯨ ꯃꯣꯏꯒꯤ ꯐꯠꯇꯕ ꯃꯤ ꯃꯣꯏ ꯃꯤꯡ ꯑꯗꯨꯝ ꯂꯥꯛꯑꯅꯤ ꯈꯪꯉꯦ ꯃꯣꯏꯅꯁꯨ ꯅꯪꯁꯨ ꯃꯣꯏꯒꯤ ꯃꯤꯡꯗꯨꯝ꯫ ꯈꯪꯉ ꯂꯩꯔꯕꯅꯤꯗꯅ ꯅꯪꯖꯨ
ꯈꯪꯗꯦꯗ ꯑꯩꯗꯤ
ꯏꯁ꯭ꯀꯤꯟ ꯁꯣꯠ ꯑꯃ ꯊꯥꯕꯤꯕꯅꯠꯇ꯭ꯔꯣ
ꯑꯗꯨꯗ ꯃꯃꯤꯡ ꯌꯥꯎꯕꯅꯦ
ꯕꯔꯦꯝ ꯍꯥꯏꯅ ꯑꯃ ꯌꯥꯎꯕꯗꯨꯗꯤ
ꯑꯗꯨ ꯃꯤꯡꯗꯣ ꯑꯣꯏꯗꯕ
ꯃꯟꯗꯥ ꯍꯥꯏꯕꯅꯦ ꯃꯃꯤꯡꯗꯣ
ꯎꯝ ꯀꯥꯢꯗꯒꯤꯅꯣ
ꯈꯪꯗꯦ ꯀꯔꯤꯕ ꯅꯍꯥꯟ ꯃꯤ ꯐꯥꯏ ꯍꯥꯏꯕꯗꯣ
ꯎꯝ
ꯃꯤ ꯇꯔꯨꯛ ꯁꯤꯈꯤ ꯃꯤ -ꯃꯤ ꯇꯔꯨꯛ ꯁꯤꯈꯤꯕꯗꯣ
ꯍꯣꯏ
ꯑꯗꯨ ꯃꯣꯏ ꯈꯨꯟꯗꯗꯤ ꯃꯣꯏ ꯈꯨꯟꯗꯒꯤꯅꯦ ꯍꯥꯏꯌꯦ
ꯎꯝ
ꯃꯄꯥꯗꯤ ꯂꯦꯡꯃꯥꯏꯅꯦ ꯑꯗꯨ ꯃꯣꯏ ꯃꯃꯥꯗꯣ ꯏꯝꯄꯨꯏꯅꯦ ꯑꯗꯨ ꯑꯗꯨꯕꯨ ꯏꯝꯄꯨꯒꯤ ꯃꯤꯡ ꯄꯨ ꯑꯗꯨꯁꯨ ꯑꯃꯨꯛ
ꯑꯥ
ꯑꯩꯈꯣꯏ ꯁꯥꯥꯟꯅꯗꯤ ꯑꯗꯨꯃꯥꯏꯅ ꯇꯧꯔꯝꯃꯗꯅ ꯑꯩꯈꯣꯏ ꯃꯥꯒꯤ ꯃꯤꯡ ꯑꯩꯈꯣꯏꯁꯨ ꯀꯃꯩꯅ ꯆꯠꯂꯝꯒꯅꯤ ꯑꯩꯈꯣꯏꯁꯨ
ꯁꯦꯅꯥꯄꯇꯤ ꯂ ꯁꯦꯅꯥꯄꯇꯤ ꯂꯥꯛꯄꯗꯩ ꯑꯩꯈꯣꯏꯅꯤ ꯑꯩꯈꯣꯏꯅ ꯂꯣꯟ ꯆꯦꯟꯖ ꯇꯧꯕꯤꯈꯤꯗꯅ ꯁꯤꯗꯁꯨ ꯐꯦꯛꯇꯔꯤ ꯌꯥꯝ ꯆꯥꯎꯕꯔ ꯂꯩ ꯑꯩꯈꯣꯏ ꯅꯍꯥꯟ ꯍꯥꯟꯅ ꯒꯨꯖꯔꯥꯠꯀꯤꯗꯣ ꯅꯤꯡꯁꯤꯡꯂꯛꯑꯦꯍꯦ
ꯀꯩ
ꯈꯪꯗꯦ ꯀꯩ -ꯀꯩ ꯅꯣ ꯑꯩꯈꯣꯏ ꯃꯃꯥꯡꯗ ꯑꯗꯨꯝ ꯌꯥꯝ ꯆꯥꯎꯕ ꯑꯃ ꯂꯩ
ꯌꯦꯡ ꯆꯠꯂꯕꯅꯤꯅ
ꯃꯄꯥꯟ ꯊꯣꯛꯀꯦ ꯌꯥꯗꯕꯗꯨ
ꯀꯩꯒꯤ
ꯑꯗꯨꯝꯗꯤ ꯑꯩ ꯉꯔꯥꯡ ꯉ ꯀꯔꯝ ꯀꯥꯟꯗꯅꯣ ꯑꯌꯛꯇꯔ ꯑꯩ ꯃꯄꯥꯟ ꯊꯣꯛꯀꯦ ꯇꯧꯕꯅꯦꯕ ꯆꯥꯛꯂꯥꯝꯃꯦꯅ
ꯎꯝ
ꯃꯦꯅꯦꯖꯔꯦ ꯍꯧꯒꯠꯂ ꯃꯄꯥꯜ ꯊꯣꯛꯍꯥꯟꯗꯕ ꯋꯥꯅꯦꯗ
ꯅꯪ ꯍꯥꯟꯅ ꯊꯣꯛꯑꯕ ꯅꯠꯇ꯭ꯔꯣ
ꯍꯣꯏ ꯍꯥꯟꯅꯗꯤ ꯊꯣꯛꯍꯑꯕꯅꯦ ꯅꯨꯡꯇꯤꯒꯤ ꯊꯣꯛꯄ ꯍꯧꯔꯔꯕꯅꯦꯕ ꯑꯩꯗꯣ ꯑꯗꯨꯒꯤ ꯃꯣꯏ ꯃꯦꯅꯦꯖꯔꯗ ꯅꯨꯡꯉꯥꯏꯇ꯭ꯔ ꯃ ꯅꯨꯡꯇꯤ ꯊꯣꯛꯑꯦꯅ
ꯇꯤ ꯊꯣꯛꯑꯗꯤ ꯀꯩ ꯃꯤꯁꯨ ꯍꯥꯏꯒꯅꯤ ꯑꯗꯨ ꯅꯥꯑꯣꯏꯗꯕ
ꯅꯣꯏ ꯅꯣꯠ ꯢꯁ ꯃꯤꯁꯤꯡꯅꯦ ꯃꯤꯅ ꯎꯔꯒ ꯖꯠ ꯖꯠ ꯈꯟꯒꯅꯤ ꯁꯤꯗ ꯅꯣꯏ ꯅꯣꯠ ꯢꯁ ꯃꯤꯁꯤꯡ ꯀꯅꯥꯥꯝ ꯂꯩꯇꯕꯅꯤ ꯑꯗꯨꯒꯤꯅꯦ ꯍꯥꯏꯕꯗꯨ ꯑ ꯈꯔ ꯇꯧꯑꯣꯅ ꯍꯥꯏꯕ
ꯑꯗꯨꯗꯤ ꯅꯣꯏ ꯅꯣꯏꯒꯤꯗꯃꯛ ꯍꯥꯏꯕꯤꯕꯅꯤ ꯅꯥꯏ
ꯍꯣꯏꯅꯣ ꯑꯗꯨꯏ ꯍꯥꯏꯕꯅꯤ ꯑꯩ ꯃꯥꯎ ꯕ꯭ꯂꯦꯝ ꯇꯧꯕ ꯅꯠꯇꯦꯗꯅ
ꯎꯝ
ꯊꯣꯛꯎꯔꯅꯨ ꯁꯤꯗ ꯀꯩ ꯀꯩꯅꯣ ꯂꯩ ꯂꯩꯕ ꯆꯥꯔꯣ ꯍꯥꯏꯕ ꯑꯗꯨꯒꯤ ꯔꯣꯡꯅ ꯎꯄꯥꯢ ꯂꯩꯇ꯭ꯔꯒ ꯑꯂꯨ ꯉꯥꯎꯔ ꯆꯥꯢꯅ ꯑꯗꯨꯒ ꯏꯚꯤꯅꯤꯡꯗ ꯃꯤꯒꯤ ꯄꯦꯀꯦꯠ ꯑꯆꯥꯎ ꯑꯆꯥꯎ ꯋꯥꯅꯤ ꯂꯩꯔ ꯂꯥꯛꯄꯩ ꯋꯥꯅꯤꯗ ꯑꯃꯨꯛ
ꯌꯥꯝ
ꯑꯗꯨꯒ ꯃꯁꯤꯅ ꯉꯔꯥꯡꯅ ꯑꯃꯨꯛ ꯀꯩꯗꯧꯕꯅꯣ ꯈꯪꯗꯦ ꯑꯩꯈꯣꯏ ꯋꯥꯔꯤ ꯄꯥꯛ ꯐꯖꯅ ꯈꯨꯝꯊꯔꯒ ꯑꯩꯈꯣꯏꯕꯨ ꯅꯨꯡꯉꯥꯏꯇꯕ ꯂꯩꯕꯥ ꯀꯩꯗꯧꯕꯅꯣ ꯈꯪꯗꯦ
ꯀꯩ ꯋꯥꯔꯤ ꯇꯧꯔꯨꯕꯩꯅꯣ ꯅꯣꯏꯅ
ꯍꯥ
ꯀꯩ ꯋꯥꯔꯤ ꯇꯧꯔꯨꯕꯩꯅꯣ ꯃꯅ
ꯈꯪꯗꯦ ꯉꯁꯥꯏꯁꯨ ꯑꯩ ꯍꯧꯒꯠꯄ ꯍꯦꯛ ꯑꯩ ꯄꯨꯡ ꯑꯦꯂꯚꯦꯟ ꯋꯥꯏꯗꯨꯗ ꯅꯡ ꯊꯕꯛ ꯊꯣꯛꯏꯗꯅ ꯑꯗꯨꯀꯥꯟꯗ ꯃ ꯍꯧꯒꯠꯂꯥ ꯂꯩꯔꯝꯃꯦ ꯃꯁꯨ ꯑꯗꯨꯗꯩꯩ ꯊꯣꯛꯂꯛꯄꯅꯤꯅ ꯒꯨꯗ ꯃꯣꯔꯅꯤꯡ ꯋꯤꯁ ꯅꯤꯕꯅꯤ ꯈꯨꯃꯛꯇꯕꯩ ꯋꯥꯅꯤꯗꯥ ꯇꯥꯗꯕꯩꯔꯥ ꯀꯩꯗꯧꯕꯩꯅꯣ ꯈꯪꯗꯦ
ꯇꯥꯗꯕꯩ ꯑꯣꯏꯔꯝꯅꯤ
ꯁꯤꯗ ꯑꯇꯣꯞꯄ ꯃꯇꯝꯗꯗꯤ ꯑꯩꯈꯣꯏ ꯅꯣꯛꯈꯤ ꯅꯣꯛꯈꯤ ꯇꯧꯔꯒꯥ ꯑꯗꯨꯝ ꯃꯥꯒꯤ ꯃꯔꯨꯞꯀꯤ ꯇꯥꯏꯞꯇ ꯑꯣꯏꯔꯔꯤꯕ ꯍꯅꯨꯕꯅꯦꯕ
ꯎꯝ
ꯃꯤ ꯌꯥꯝ ꯐꯥꯔꯒ ꯅꯣꯛꯈꯤ ꯅꯣꯛꯈꯤ ꯇꯧꯔꯒ ꯑꯩꯈꯣꯏꯕꯨꯗꯨ ꯕꯗꯔ ꯕꯔꯗꯔꯒꯨꯝꯕ ꯀꯧꯔꯒ ꯑꯗꯨꯝ ꯃꯤ ꯌꯥꯝ ꯐꯥꯕ ꯀꯩꯗꯧꯅꯣ ꯈꯪꯗꯦ ꯃꯥꯒꯤ ꯄ꯭ꯔꯣꯕ꯭ꯂꯦꯝ ꯂꯩꯕ꯭ꯔꯥ ꯈꯪꯗꯦ ꯃꯥꯒꯤ ꯋꯥꯆꯦꯞ ꯅꯝꯕꯔꯒꯨꯝꯕꯒ ꯂꯣꯏ ꯗꯤꯂꯤꯠ ꯇꯧꯍꯜꯂꯤ ꯑꯩꯈꯣꯏꯕꯨ
ꯀꯩꯍꯥꯏꯕ
ꯍꯥꯟꯅ ꯑꯩꯈꯣꯏ ꯂꯥꯛꯄ ꯅꯨꯃꯤꯠꯇ ꯑꯃꯨꯛ ꯑꯩꯈꯣꯏꯒꯤ ꯕꯔꯥ ꯑꯃ ꯃꯥꯅ ꯇꯧꯕꯤꯕꯅꯤꯗꯅ ꯃꯥꯅ ꯑꯗꯨꯒ ꯑꯗꯨꯒꯤꯗꯃꯛꯇ ꯃꯥ ꯑꯩꯕꯨ ꯆꯥꯠꯇꯧ ꯇꯥꯏꯗꯨꯒꯤ ꯃꯥꯒꯤ ꯋꯥꯆꯦꯞꯇ ꯆꯥꯠ ꯇꯧꯔꯛꯏ ꯍꯥꯏꯗꯅ
ꯑꯝ
ꯑꯗꯨꯗ ꯂꯣꯏꯅ ꯗꯤꯂꯦꯠ ꯇꯧꯍꯟꯈ꯭ꯔꯦꯕ ꯃꯥꯅ ꯑꯃꯨꯛ
ꯀꯩꯒꯤ
ꯈꯪꯗꯦ ꯂꯣꯏ ꯗꯤꯂꯦꯠ ꯇꯧꯔꯒ ꯃꯥꯏ ꯅꯝꯕꯔꯒꯨꯝꯕ ꯃꯈꯩ ꯂꯣꯏ ꯗꯤꯂꯦꯠ ꯇꯧꯋꯦ ꯃꯥꯅ ꯂꯥꯛꯑꯒꯥ ꯇꯦꯂꯤꯒꯔꯥꯝꯗ ꯑꯣꯏꯅ ꯇꯦꯛꯁ ꯇꯧꯏ ꯇꯦꯂꯤꯒꯔꯥꯝ ꯄꯥꯏꯍꯜꯂꯦ
ꯑꯗꯨꯗꯤ ꯅꯪꯒꯤꯁꯨ ꯃꯉꯣꯟꯗ ꯌꯥꯎꯕꯗꯨ ꯗꯤꯂꯦꯠ ꯇꯧꯍꯟꯕ꯭ꯔꯥ
ꯍꯣꯏ ꯑꯩ ꯎꯍꯟꯕꯅꯦꯕ ꯁꯤ ꯍꯥꯌꯔꯒꯥ ꯑꯩ ꯎꯍꯟꯕꯅꯦꯕ
ꯑꯣ ꯂꯩꯔꯝꯈꯤꯅꯤ
ꯃꯣꯏꯅ ꯐꯠꯇꯕ ꯑꯃ ꯇꯧꯔꯦ ꯗꯥꯏꯔꯦꯛ ꯆꯠꯂ ꯔꯤꯄꯣꯔꯠ ꯇꯧꯒꯅꯤꯗ
ꯁꯦꯁ
ꯑꯗꯨꯃꯥꯏꯅ ꯇꯧ ꯍꯥꯏ
ꯀꯩꯅꯣ ꯍꯥꯏꯔꯗꯤ ꯑꯩꯅ ꯏꯁꯥꯅ ꯆꯠꯂ ꯔꯤꯄꯣꯔꯠ ꯇꯧꯔꯗꯤ ꯑꯩꯒꯤꯁꯦ ꯈꯔ ꯁꯦꯐꯇꯤ ꯑꯩꯒꯤꯅ ꯍꯦꯟꯅ ꯋꯥꯡꯒꯅꯤ ꯍꯥꯏꯌꯦꯕꯀꯣ
ꯎꯝ
ꯑꯩ ꯏꯁꯥꯥꯟꯅ ꯇꯧꯖꯈ꯭ꯔꯕꯅꯤꯅꯦꯀꯣ
ꯎꯝ
ꯑꯗꯨꯒꯤ ꯑꯩꯒꯤ ꯑꯩꯒꯤꯗꯃꯛꯇ ꯆꯥꯔꯖꯦꯁꯇꯤ ꯌꯥꯝꯃꯔꯣꯏꯅ ꯑꯗꯨꯝ ꯍꯥꯏꯕ ꯀꯣ ꯃꯣꯏꯅ ꯂꯥꯛꯑꯒ ꯃꯣꯏꯅ ꯂꯥꯛꯑꯒ ꯆꯞ ꯃꯥꯟꯅ ꯄꯤꯕꯅꯤꯅ
ꯎꯝ
ꯑꯗꯨ ꯁꯔꯦꯟꯗꯔ ꯇꯧꯕꯩꯗꯨꯗꯤ ꯈꯔ ꯋꯥ ꯂꯣꯏ ꯍꯥꯏꯗꯅ
ꯈꯪꯗꯦꯗ
ꯑꯗꯨꯃꯥꯏ ꯍꯥꯏꯕꯅꯦ ꯃꯣꯏꯅ ꯆꯤꯡꯅꯕ ꯃꯌꯥꯝ ꯂꯩꯔꯀꯥꯟꯗ ꯃꯣꯏ ꯅꯨꯄꯤꯁꯤꯡꯅ ꯏꯊꯥ ꯊꯥꯖꯗꯅ ꯋꯥꯔꯤ ꯁꯥꯟꯅꯉꯥꯏ ꯃꯤꯇꯤꯡ ꯇꯧ ꯃꯤꯇꯤꯡ ꯇꯧꯋꯦ ꯇꯧꯅꯤꯡꯉꯥꯏ ꯂꯩ ꯑꯅ ꯍꯥꯏꯔꯛꯄꯁꯦ ꯀꯩꯅꯣꯝ ꯑꯃꯗꯤ ꯂꯩꯔꯕꯩꯅꯦꯕ
ꯆꯂꯣꯗꯅ ꯑꯗꯨꯗꯤ꯫
ꯇꯜꯂꯦ ꯃꯤꯅ ꯆꯥꯠꯗ ꯍꯥꯏꯌꫭ ꯍꯥꯏ ꯍꯥꯏ꯭ꯗꯔ ꯂꯩ ꯆꯥꯠꯗ ꯍꯥꯏꯌꯕꯨ ꯀꯩ ꯀꯥꯏꯔꯒꯦꯅ ꯍꯥꯏꯕꯅꯦ ꯍꯥ
ꯆꯠꯂꯣꯗꯅ ꯑꯗꯨꯗꯤ
ꯇꯜꯂꯦ ꯆꯠꯄꯁꯨ ꯇꯜꯂꯦ ꯆꯠꯅꯤꯡꯉꯥꯏꯁꯨ ꯄꯩ ꯄꯩꯁꯥꯁꯨ ꯂꯩꯇꯦ
ꯌꯥꯝ ꯂꯥꯡꯅꯕ꯭ꯔꯅꯦ
ꯍꯣꯏꯗ ꯂꯥꯞꯔꯗ ꯑꯩꯈꯣꯏ ꯁꯤꯗ ꯍꯦꯛ ꯑꯈꯣꯏꯗ ꯀꯌꯥ ꯀꯌꯥꯝ ꯂꯥꯞꯕꯅꯣꯗꯤ ꯈꯪꯗꯦ ꯑꯗꯨꯕꯨ ꯍꯥꯟꯅ ꯈꯣꯏ ꯂꯥꯛꯄꯗꫭ ꯍꯦꯛ ꯂꯥꯛꯄ ꯅꯨꯃꯤꯠꯇꯣ ꯅꯨꯄꯤꯗꯨꯗꯤ ꯂꯝꯕꯤ ꯇꯣꯉꯥꯟꯅ ꯆꯠꯈ꯭ꯔꯕꯅꯦꯕ ꯃꯊꯟꯇ꯫ ꯑꯗꯨ ꯑꯩꯈꯣꯏꯅ ꯇꯣꯉꯥꯟ ꯆꯠꯈ꯭ꯔꯕꯅꯦꯕ
ꯎꯝ
ꯑꯗꯨꯒ ꯀꯩꯒꯤ ꯂꯥꯞꯅꯥꯕꯅꯣꯅ ꯍꯪꯕ ꯑꯗꯨꯒꯤ ꯅꯨꯄꯤ ꯅꯨꯄꯥ ꯂꯩꯃꯤꯟꯅꯕ ꯌꯥꯔꯣꯏ ꯇꯣꯉꯥꯟ ꯇꯣꯉꯥꯟ ꯊꯝꯒꯗꯧꯕꯅꯦꯅ ꯍꯥꯏꯔꯛꯄ꯫
ꯑꯦ ꯃ ꯃꯊꯟꯇ ꯆꯠꯄꯥ?
ꯃꯥꯕꯨ ꯂꯣꯀꯦꯁꯟꯒꯨꯝꯕ ꯂꯣꯏ ꯄꯤꯔꯝꯕꯅꯤ ꯃꯥꯒꯤ ꯒꯥꯔꯤ ꯚꯔꯥꯒꯨꯝꯕ ꯂꯣꯏ ꯄꯤꯔꯝꯒ ꯆꯠꯈꯤꯕꯅꯤ꯫
ꯎꯝ
ꯑꯗꯨ ꯃꯣꯏ ꯃꯥꯏ ꯃꯆꯦꯗꯨꯅ ꯄꯤꯛ ꯎꯞ ꯇꯧꯕ ꯂꯥꯛꯄ꯫
ꯑꯣ
ꯃꯆꯦꯗꯨ ꯅꯨꯄꯤꯗꯨꯒ ꯃꯣꯏ ꯔꯨꯝꯃꯦꯠꯗꯨꯒ ꯅꯨꯡꯉꯥꯏ ꯅꯥꯗ꯭ꯔꯒ ꯄ꯭ꯔꯣꯕ꯭ꯂꯦꯝ ꯊꯣꯛꯑꯦꯅ ꯍꯥꯏꯔꯒ ꯂꯩꯔꯤꯅꯤ꯫
ꯀꯃꯥꯏꯅ?
ꯈꯪꯗꯦ ꯑꯗꯨ ꯃꯌꯥꯡ ꯅꯨꯄꯤꯒ ꯃꯕꯥꯅꯤꯗꯨ ꯔꯨꯝꯃꯦꯠ ꯑꯣꯏꯕꯖꯥꯠꯅꯦ꯫ ꯔꯨꯝꯃꯦꯠ ꯑꯣꯏ ꯑꯣꯏꯔꯒ ꯑꯅꯤꯃꯛꯗ ꯑꯃꯥ ꯑꯃꯕꯨ ꯀꯩ ꯍꯥꯏꯅꯤ ꯐꯖꯥꯗꯕ ꯇꯧꯕꯗꯣ
ꯎꯝ
ꯁꯁꯄꯦꯛ ꯒꯨꯝꯕ ꯇꯧꯔꯒ ꯅꯨꯡꯉꯥꯏꯅꯗ꯭ꯔꯒ ꯀꯥ ꯑꯃꯗ ꯇꯨꯝ ꯇꯨꯃꯤꯟꯅꯔꯝꯃꯒ ꯑꯃꯨꯛ ꯁꯥꯎꯅꯔꯒ ꯑꯃꯨꯛ ꯃꯥꯏ ꯃꯅꯥꯎꯄꯤꯒ ꯇꯨꯃꯤꯟꯅꯑꯦ ꯑꯃꯨꯛ꯫